ꯇꯥꯔꯕꯣ ꯇꯥꯏꯔꯦ ꯇꯥꯏꯔꯦ ꯆꯞꯇꯤ ꯆꯞꯄꯦ
ꯍꯥꯥ
ꯑꯗꯨꯝ ꯆꯞꯄꯤꯕꯔꯥ
ꯈꯔ ꯈꯗꯤ ꯆꯠꯄꯦ ꯑꯗꯣ ꯈꯔ ꯈꯔꯗꯤ ꯐꯔꯛꯑꯦ
ꯑꯣ ꯐꯔꯛꯑꯅꯤ ꯐꯔꯛꯑꯅꯤ
ꯑꯩ ꯈꯣꯏꯗꯧ ꯁꯨꯝ ꯁꯥꯎꯅꯤꯡꯉꯛꯑꯦ ꯍꯥꯏ ꯋꯥꯅꯤꯗ
ꯁꯥꯎꯒꯅꯨ ꯁꯥꯎꯒꯅꯨ
ꯀꯩ ꯏꯟꯖꯥꯡ ꯆꯥꯔꯕꯅꯣ
ꯊꯡ ꯃꯅꯥꯁꯦ ꯀꯩ ꯃꯅꯣ ꯈꯪꯗꯦ ꯑꯣ
ꯎꯝ ꯆꯥꯕ ꯌꯥꯕ ꯃꯅꯥꯗꯤ ꯅꯠꯇ꯭ꯔꯣ
ꯌꯥꯕꯥ ꯃꯅꯥꯅꯤ ꯃꯥꯃꯤꯡꯗꯤ ꯈꯪꯗꯦ ꯀꯩ ꯏꯟꯖꯡ ꯆꯔꯒꯦ
ꯑꯩꯈꯣꯏꯗꯣ ꯉꯁꯤꯗꯣ ꯀꯩ ꯍꯥꯏꯈ꯭ꯔꯦ ꯈꯦꯠꯆꯤ ꯊꯣꯡꯕ ꯌꯥꯕꯗꯣ ꯅꯨꯃꯤꯠꯇꯣ ꯑꯁꯅꯥꯝ ꯖꯇ꯭ꯔꯥ ꯍꯥꯏꯕ꯭ꯔꯥ ꯑꯗꯨꯏꯗꯨꯅꯦ ꯑꯩꯒꯤ ꯑꯩꯅ ꯍꯥꯟꯅꯗꯒꯤ ꯑꯥ ꯈꯦꯠꯆꯤ ꯊꯣꯡꯉꯣ ꯊꯣꯡꯉꯣ ꯇꯛꯄꯗꯨꯒꯤ ꯉꯁꯤ ꯊꯣꯡꯉꯒ ꯆꯥꯊꯣꯛꯑꯦ ꯎꯝ ꯅꯪꯁꯨ ꯂꯩꯔꯝꯃꯗꯤ ꯆꯥꯕ ꯌꯥꯕꯅꯦ ꯑꯩꯅ ꯉꯥꯡꯕꯁꯦ ꯑꯗꯨꯝ ꯐꯖꯅ ꯇꯥꯕ꯭ꯔꯥ ꯑꯩꯅꯥ ꯉꯡꯕꯗꯨ ꯐꯖꯅ ꯇꯥꯕ꯭ꯔꯣ ꯇꯥꯔꯕ꯭ꯔꯣ
ꯎꯝ ꯇꯥꯔꯕ
ꯇꯥꯔꯦ ꯇꯥꯔꯦ
ꯎꯝ ꯌꯥꯝ ꯅꯨꯡꯉꯥꯏꯇꯦꯌꯦ ꯉꯥꯁꯤꯗꯣ
ꯑꯥ ꯑꯥ ꯈꯔ ꯈꯔ ꯐꯔꯛꯑꯦ ꯐꯔꯛꯑꯦ ꯂꯦꯡꯉꯨꯔꯅꯨꯀꯣ ꯑꯗꯨ ꯃꯄꯥꯗꯨꯗꯒꯤ
ꯎꯝ
ꯌꯨꯝꯗ ꯂꯩꯕꯒ ꯀꯩꯅꯣ ꯁꯤꯗ ꯂꯩꯔꯝꯕ ꯀꯅꯥꯅ ꯅꯨꯡꯉꯥꯏ ꯑꯥ ꯀꯩꯗꯧꯔꯕ
ꯅꯨꯡꯉꯥꯏꯕꯁꯦ ꯅꯦꯠꯀꯤ ꯍꯥꯏꯔꯨꯔꯗꯤ ꯑꯗꯨꯗꯅ ꯌꯥꯝ ꯊꯤ ꯅꯨꯡꯉꯥꯏ ꯍꯦꯟꯈ꯭ꯔꯦ ꯍꯥꯏꯗꯤ ꯑꯩ ꯑꯩ ꯀꯥꯁꯤꯒꯤ ꯑꯣꯏꯅꯅꯦ ꯑꯃꯝꯐꯥꯎ ꯐꯪꯗꯦꯕ ꯑꯩ ꯀꯥꯁꯤꯅꯔꯥ ꯑꯩꯒꯤ ꯀꯩꯅꯣꯁꯤꯅꯔꯥ ꯍꯣꯏ ꯑꯩꯒꯤ ꯐꯣꯟꯁꯤꯅꯔ ꯑꯩꯒꯤ ꯁꯤꯝꯁꯤꯅꯔ ꯑꯩ ꯒ꯭ꯌꯥꯟ ꯁꯨꯡꯇꯥ ꯇꯥꯗꯦ ꯑꯩ ꯒ꯭ꯌꯥꯟ ꯁꯨꯡꯇꯥ ꯇꯥꯗꯦ ꯃꯤ ꯑꯇꯩꯒꯤꯗꯤ ꯂꯣꯏ ꯌꯥꯏꯀꯣ ꯑꯩꯒꯤ ꯈꯛꯇꯅꯦꯕ ꯌꯥꯗ꯭ꯔꯤꯁꯦ ꯃꯔꯨꯏ ꯑꯣꯏꯅ ꯑꯩꯒꯤ ꯀꯥꯁꯤꯗ ꯂꯩꯔꯕ ꯑꯩꯒꯤ ꯐꯣꯟꯁꯦ ꯁꯨꯡ ꯄꯥꯏ ꯄꯥꯏ ꯌꯥꯗ꯭ꯔꯦ ꯑꯩ ꯁꯨꯔꯦ ꯉꯁꯤꯒꯤ ꯃꯐꯝ ꯆꯠꯂꯨꯏꯁꯦ
ꯑꯥꯎ ꯁꯤꯅ ꯀꯔꯥꯏꯋꯥꯏꯗꯅꯣ ꯌꯦꯅꯈꯥ ꯂꯨꯈꯥ ꯀꯔꯝꯕ ꯀꯗꯥꯏꯗꯅꯣ
ꯍꯧꯖꯤꯛꯁꯤꯅꯅꯦ ꯀꯩꯅꯣꯗꯅꯦ ꯐꯃꯨꯡꯗ ꯂꯩꯔꯦ ꯑꯃꯨꯛ ꯑꯩꯈꯣꯏ ꯄꯥ ꯑꯈꯣꯏꯄꯥꯅꯥ ꯀꯩꯅꯣ ꯇꯧꯔꯒ ꯋꯥꯏ ꯐꯥꯏ ꯊꯥꯍꯜ ꯍꯣꯠ ꯁꯄꯣꯠ ꯊꯥꯍꯜꯂꯦ ꯑꯗꯨꯗꯨꯒ ꯑꯗꯨꯃꯥꯏꯅ ꯁꯝꯃꯒꯅꯦꯕꯀꯣ ꯑꯗꯨ ꯅꯠꯇ꯭ꯔꯗꯤ
ꯑꯣ
ꯑꯩꯁꯦ ꯉꯁꯥꯏꯗꯒꯤꯅꯦ ꯑꯩꯒꯤ ꯅꯦꯠꯁꯤꯗꯩ ꯁꯤꯖꯤꯟꯅꯇꯥꯗꯤ ꯌꯥꯔꯕ꯭ꯔꯥ ꯌꯦꯡꯒꯦꯅ ꯑꯩꯁꯦ ꯃꯪꯒꯦ ꯃꯈꯣꯡ ꯑꯩꯈꯣꯏ ꯈꯨꯟꯗꯣꯡ ꯈꯤꯇꯪ ꯊꯣꯛꯈ꯭ꯔꯒ ꯃꯪꯒꯦ ꯍꯧꯋꯦꯕꯀꯣ ꯃꯪꯒꯦ ꯄꯥꯝꯕꯤ ꯑꯆꯧꯕ ꯑꯃ ꯏꯪ ꯏꯪꯁꯨ ꯂꯥꯎꯔꯦ ꯑꯦ ꯁꯤꯗ ꯐꯝꯃꯗꯤ ꯑꯩ ꯌꯥꯝ ꯅꯨꯡꯉꯥꯏꯔꯅꯤꯒ ꯈꯜꯂ ꯐꯝꯃꯦ ꯂꯩꯔꯦ ꯅꯦꯠꯁꯦ ꯁꯨꯡꯌꯥ ꯌꯥ ꯇ꯭ꯔꯦ ꯍꯣꯏ ꯍꯣꯏ ꯅꯦꯠꯁꯦ ꯁꯨꯛꯌꯥ ꯌꯥꯗ꯭ꯔꯦ ꯑꯗꯒꯤꯗꯤ ꯊꯣꯛꯑꯦ ꯀꯨꯟꯗꯣꯡ ꯑꯥ ꯊꯣꯛꯑꯦꯕꯀꯣ ꯑꯗꯨꯗꯨꯒ ꯑꯗꯨꯗꯁꯨ ꯑꯃꯨꯛ ꯐꯝꯃꯦ ꯐꯅꯥꯝ ꯀꯨꯏꯅ ꯐꯝꯃꯦ ꯑꯗꯨꯁꯨ ꯁꯨꯡꯌꯥ ꯌꯥꯗ꯭ꯔꯦ ꯑꯗꯒꯤꯗꯤ ꯎꯄꯥꯏ ꯂꯩꯇꯗꯅ ꯆꯪꯉꯛꯑꯦ
ꯌꯨꯝꯗ ꯑꯗꯣ ꯑꯩ ꯐꯃꯨꯡꯖꯤꯗ ꯑꯃꯨꯛ ꯍꯟꯖꯜꯂꯒ ꯐꯝꯃꯦ
ꯍꯣꯏ ꯍꯧꯖꯤꯛꯄꯨꯗꯤ ꯇꯥꯔꯦ ꯉꯁꯥꯏ ꯑꯍꯥꯟꯕꯗ ꯈꯔ ꯅꯨꯡꯉꯥꯏꯇꯦꯕꯀꯣ ꯑꯗꯨꯗꯣ ꯍꯧꯖꯤꯛꯇꯤ ꯐꯖꯅ ꯑꯗꯨꯝ ꯇꯥꯔꯦ
ꯎꯝ
ꯎꯅꯤꯕꯔꯁꯇꯤꯗꯤ ꯆꯠ-ꯇ꯭ꯔꯦ ꯀꯩꯒꯤꯅꯣ
ꯑꯈꯣꯏꯒꯤ ꯚꯦꯀꯦꯁꯟ ꯄꯤꯔꯤꯕꯀꯣ ꯂꯣꯏꯗ꯭ꯔꯤꯕ ꯑꯗꯨꯗꯨꯅ ꯆꯠꯇ꯭ꯔꯦ
ꯑꯣ ꯉꯔꯥꯡ ꯆꯠꯂꯨꯕꯗꯨꯅ ꯀꯩꯒꯤ
ꯉꯔꯥꯡ ꯆꯠꯂꯨꯕꯖꯤꯅ ꯑꯩ ꯑꯈꯣꯏꯒꯤ ꯀꯩꯅꯣ ꯇꯧꯅꯤ ꯍꯥꯏꯕ ꯀ꯭ꯂꯥꯁꯁꯦ ꯑꯣꯖꯥꯅꯅꯦ ꯅꯣꯏ ꯀꯩꯅꯣ ꯇꯧ ꯈꯪꯗꯕ ꯂꯩꯔꯁꯨ ꯍꯪꯅꯕ ꯂꯥꯛꯑꯣ ꯈꯣꯠꯂꯣ ꯍꯥꯏꯌꯦ ꯃꯥ ꯑꯗꯨꯒ ꯑꯣꯖꯥꯗꯣ ꯑꯣꯏꯅ ꯂꯥꯛꯇ꯭ꯔꯦ ꯑꯗꯨꯝ ꯑꯗꯨꯃꯥꯏꯅ ꯇꯧꯔꯍꯜꯂꯦꯗꯅ ꯍꯣꯏ ꯑꯣꯖꯥꯗꯣ ꯑꯣꯏꯅ ꯂꯥꯛꯇ꯭ꯔꯦ ꯑꯈꯣꯏ ꯂꯥꯛꯍꯜꯂꯒ ꯑꯗꯩ ꯑꯗꯨꯝ ꯍꯜꯂꯛꯑꯦ
ꯑꯗꯨꯏ ꯅꯪ ꯉꯔꯥꯡ ꯁꯤ ꯉꯔꯥꯡ ꯆꯠꯂꯝꯕꯩ ꯀꯔꯤ ꯑꯥꯔꯊ ꯊꯣꯛꯏꯒꯦ ꯍꯥꯏꯕꯅꯤꯗ ꯑꯩ ꯁꯨꯝ ꯏ ꯀꯍꯜꯂꯦ
ꯍꯩꯃ ꯑꯗꯨ ꯆꯠꯂꯝꯕꯅꯁꯨ ꯐꯩꯌꯦ ꯅꯠꯇ꯭ꯔꯗꯤꯅꯦ ꯑꯩꯅꯦ ꯑꯩ ꯀꯥꯁꯦ ꯎꯕꯗꯅꯦ ꯑꯩ ꯍꯜꯂꯛꯄꯀꯥꯟꯗ ꯑꯩ ꯐꯤꯔꯤꯡ ꯐꯤꯔꯤꯡ ꯊꯣꯡꯉꯒ ꯈꯥꯡꯉꯝꯃꯦ ꯈꯪꯕ꯭ꯔꯥ ꯑꯩ ꯀꯥꯖꯦ ꯇꯦꯕꯜꯖꯦ ꯑ ꯅꯠꯇꯕ ꯎꯝ ꯀꯩ ꯍꯥꯏꯒ꯭ꯔꯦ ꯅꯨꯡꯁꯤꯠꯁꯨ ꯑꯗꯨꯝ ꯁꯤꯠꯄꯅꯤꯅꯅꯦ ꯀꯣ ꯍꯥꯏꯗꯤ ꯅꯨꯡꯁꯤꯠ ꯎꯝ ꯅꯣꯡ ꯇꯧꯔꯀꯥꯟꯗ ꯅꯨꯡ ꯆꯨꯔꯝꯗꯥꯏ ꯅꯨꯡꯁꯤꯠ ꯑꯗꯨꯝ ꯁꯤꯠꯂꯤꯅ ꯑꯗꯨꯒꯤꯖꯨ ꯑꯗꯩꯗꯤ ꯍꯧꯖꯤꯛꯁꯤ ꯑꯗꯨꯃꯥꯏꯟ ꯅꯨꯡꯁꯤꯠ ꯁꯤꯠꯄꯖꯤꯗꯅꯦ ꯑꯩ ꯑꯩ ꯀꯥꯒꯤ ꯁꯨꯃꯥꯏꯅ ꯌꯨꯝꯒꯤ ꯗꯤꯟ ꯑꯅꯤ ꯇꯥꯏꯅꯕꯩꯖꯦ ꯖꯤꯡꯒ ꯃꯊꯛ ꯀꯨꯞꯄ ꯑꯅꯤ ꯇꯥꯏꯅꯕꯩꯖꯦ ꯑꯁꯤꯖꯤꯖꯦ ꯈꯔ ꯍꯣꯏꯌꯦꯕꯀꯣ ꯑꯩ ꯀꯥꯖꯤꯒꯤ ꯈꯛ ꯅꯠꯇꯦ ꯑꯁꯣꯝ ꯑꯥ ꯑꯥ ꯍꯣꯏ ꯑꯗꯨꯗꯣ ꯈꯔ ꯍꯣꯕ ꯑꯗꯨꯏ ꯄꯣꯠꯇꯨ ꯇꯒꯤ ꯑꯗꯨꯝ ꯅꯨꯡꯁꯤꯠꯖꯦ ꯁꯤꯜꯂꯛꯄꯖꯤꯗ ꯂꯣꯏꯃꯛ ꯑꯩꯒꯤ ꯀꯥꯥꯖꯤꯖꯨ ꯂꯣꯏ ꯇꯥꯗꯣꯏꯅꯦꯕ ꯎꯝ ꯄꯣꯅꯥ ꯋꯥꯅ ꯀꯩꯀꯥꯖꯦ ꯍꯣ ꯍꯣꯏ ꯍꯣꯏ ꯑꯗꯨꯗꯨꯅꯅꯦ ꯑꯩꯒꯤ ꯇꯦꯕꯜ ꯖꯤꯖꯨ ꯑꯗꯨꯝ ꯑꯩꯅ ꯂꯩꯔꯗꯤ ꯎꯝ ꯅꯨꯃꯤꯠ ꯍꯥꯏꯗꯤ ꯅꯤ ꯉꯁꯤ ꯅꯣꯡꯃꯒꯤ ꯑꯗꯨꯝ ꯑꯩꯅ ꯑꯌꯨꯛꯀꯤ ꯇꯩꯊꯣꯛꯍꯧꯗ꯭ꯔꯁꯨ ꯅꯨꯃꯤꯗꯥꯡ ꯋꯥꯏꯔꯝꯒꯤ ꯋꯥꯏꯁꯤ ꯆꯤꯆꯟꯕꯖꯦ ꯁꯤꯗ ꯑꯗꯨꯝ ꯇꯩꯊꯣꯛꯄꯀꯣ ꯑꯗꯨꯅ ꯀꯩꯁꯨ ꯎꯐꯨꯟꯖꯦ ꯂꯩꯇꯕꯅꯦꯕ ꯑꯗꯣ ꯑꯩꯖꯨ ꯂꯩꯇ꯭ꯔꯃꯤꯅ ꯃꯃꯥꯖꯨ ꯑꯗꯨꯝ ꯂꯧꯕꯨꯛ ꯆꯠꯊꯣꯛꯑꯕꯅꯤꯅꯅꯦ ꯇꯧꯗ꯭ꯔꯦꯗꯅ ꯑꯗꯨꯗꯨꯅꯅꯦ ꯑꯩꯖꯦ ꯀꯞꯅꯤꯡꯕ ꯑꯝ ꯌꯥꯎꯔꯕ ꯈꯪꯕ꯭ꯔꯥ ꯍꯣꯏ
ꯎꯝ ꯍꯥꯀ ꯆꯔꯅꯤ ꯍꯕ ꯑꯗꯣ ꯍꯧꯖꯤꯛ ꯑꯃ ꯀꯩ ꯍꯥꯏꯅꯤ ꯑꯃꯥ ꯑ ꯑꯁꯤꯠ ꯑꯋꯥꯟꯊꯥ ꯌꯧꯔꯛꯄ ꯑꯗ꯭ꯋꯥꯏꯗꯗꯤ ꯀꯣ ꯑꯁ ꯌꯥꯝꯅ ꯀꯩꯅꯣ ꯇꯧꯅꯤ
ꯎꯝ ꯑꯗꯨꯗꯗꯤ ꯂꯣꯏꯔꯦ ꯍꯧꯖꯤꯛꯖꯦ ꯏꯉꯥꯈꯛ ꯅꯠꯇ꯭ꯔꯥ ꯏꯉꯥ ꯌꯧꯕꯗ ꯉꯥꯏꯔꯤ ꯅꯠꯇ꯭ꯔꯥ ꯑꯗꯨꯗ ꯑꯁꯤꯠ ꯑꯋꯥꯟꯊꯥ ꯍꯥꯏꯖꯦ ꯑꯗꯨꯝ
ꯂꯝꯇꯥ ꯂꯝꯇꯥ
ꯇꯥ ꯑꯗꯨꯋꯥꯥꯏꯅ ꯄꯥꯒꯗꯣꯏꯅꯦ ꯂꯣꯏꯔꯦ ꯑꯗꯨꯗꯗꯤ ꯑꯗꯨꯝ ꯃꯅꯥꯈꯩꯁꯤꯁꯨ ꯂꯣꯏ ꯑꯗꯨꯗꯨꯅ ꯀꯩꯅꯣ ꯇꯧꯕꯩꯁꯦ ꯑꯥ ꯑꯩꯈꯣꯏ ꯃꯅꯤꯡꯗ ꯋꯥ ꯃꯅꯥꯜ ꯍꯧꯋꯦꯕꯀꯣ ꯑꯗꯩꯗꯤ ꯆꯣꯡ ꯆꯣꯝ ꯍꯥꯏꯕ꯭ꯔꯥ ꯀꯩꯅꯣꯝ ꯍꯥꯏꯌꯦ ꯎ ꯑꯃ
ꯑꯥ
ꯎꯝ ꯑꯗꯨꯒ ꯃꯄꯥꯟ ꯁꯥꯕ ꯄꯥꯝꯕꯤ ꯑꯃꯈꯛꯁꯨ ꯂꯩꯕ ꯆꯣꯝ ꯍꯥꯏꯕ꯭ꯔꯥ ꯀꯩꯅꯣꯝ ꯍꯥꯏꯅꯦ ꯀꯥꯎꯈꯔꯦ ꯃꯃꯤꯡꯗꯨꯗꯤ ꯑꯗꯨꯏ ꯄꯣꯠꯁꯤꯁꯨꯅꯦ ꯃꯄꯥꯟꯁꯦ ꯍꯪꯒꯝꯄꯥꯜ ꯑꯣꯢ ꯀꯩ ꯑꯣꯏ ꯍꯥꯏꯐꯦꯠ ꯁꯥꯔꯒꯅꯦ ꯑꯩꯈꯣꯏ ꯀꯩ ꯍꯥꯏꯅꯤ ꯀꯔꯤ ꯂꯩꯅꯣ ꯃꯃꯤꯡ ꯇꯥꯛꯐꯝ ꯈꯪꯗ꯭ꯔꯦ ꯑꯩꯁꯦ ꯑꯗꯨꯃꯥꯏꯅ ꯇꯧꯕꯅꯦꯕ ꯑꯗꯨꯁꯨ ꯑꯩ ꯀꯥꯁꯤꯗ ꯂꯣꯏ ꯇꯥꯗꯣꯏꯅꯦ ꯈꯪ ꯆꯥꯎꯔꯤ ꯄꯥꯝꯕꯤꯗꯨ ꯅꯠꯇꯦ ꯑꯗꯨ ꯅꯠꯇꯕ ꯑꯥ ꯑꯥ ꯑꯗꯨ ꯅꯠꯇꯦ ꯑꯗꯨ ꯅꯠꯇꯕ ꯑꯃ
ꯍ ꯆꯧꯔꯤꯗꯨꯁꯨ ꯌꯥꯝ ꯐꯖꯕꯅꯦ ꯍꯪꯒꯥꯝꯄꯥꯜ ꯉꯛꯇꯒ ꯁꯥꯔꯒ ꯍꯧꯕꯗꯣ ꯑꯣ ꯐꯖꯕꯅꯦ
ꯑꯥ ꯅꯪ ꯁꯨꯡꯅꯤꯡ ꯅꯤꯡꯕꯤꯔꯅꯨ
ꯎ
ꯑꯝ
ꯑ
ꯈꯔ ꯈꯔ ꯆꯞꯄꯤ ꯇꯥꯕ꯭ꯔꯣ ꯇꯥꯕ꯭ꯔꯣ ꯇꯥꯕ꯭ꯔꯣ ꯇꯥꯗꯤ ꯇꯥꯏꯌꯦꯅꯦ ꯆꯞꯄꯦꯅꯦ ꯑꯩꯗꯤ ꯀꯞꯄꯨ ꯀꯞꯅꯤꯡꯉꯦꯅ ꯄꯨꯛꯅꯤꯡꯁꯤ ꯅꯨꯡꯁꯤ ꯃꯟꯕꯒꯤ ꯂꯦꯡꯉꯨꯕ꯭ꯔꯣ ꯅꯪ ꯎ ꯂꯦꯡ ꯂꯦꯡꯉꯨꯔꯗꯤ ꯇꯥꯡ ꯉꯁꯥꯏꯉꯩ ꯐꯖꯅ ꯇꯥꯔꯝꯃꯕꯅꯦ ꯍꯥꯏꯕ